ꯁꯥꯕ꯭ꯔꯥ ꯎꯝ ꯎꯝ
ꯀꯩꯗꯧꯔꯝ ꯃꯤꯅꯣ
ꯑꯦ ꯀꯔꯤꯁꯨ ꯇꯧꯗꯦꯗ ꯍꯧ ꯍꯧꯖꯤꯛꯅ ꯍꯧꯒꯠꯂꯛ ꯍꯧꯒꯠꯄꯗ ꯉꯥꯏꯔꯤꯌꯦ ꯅꯪꯗꯤ
ꯑꯩꯁꯨꯅꯦ
ꯑꯣ ꯃꯁꯤ ꯊꯕꯛꯀꯨꯝꯕ ꯂꯩꯕ꯭ꯔꯥ ꯊꯕꯛ ꯆꯠꯀꯦꯔꯥ ꯅꯣꯏ
ꯑꯥꯎ ꯊꯕꯛ ꯆꯠꯀꯅꯤ ꯅꯪꯗꯤ
ꯑꯩꯁꯨ ꯍꯣꯏ ꯍꯣꯔꯦꯟ ꯅꯨꯡꯊ ꯅꯨꯡꯊꯤꯟ ꯒꯨꯝꯕꯗ ꯆꯠꯀꯅꯤ ꯅꯨꯡꯗꯥꯡꯗ ꯍꯥꯏꯕ
ꯑꯆꯥ
ꯅꯪꯒꯤꯗꯤ ꯀꯔꯝꯕ ꯇꯥꯏꯃꯤꯡꯗꯅꯣ
ꯑꯩꯗꯤ ꯄꯨꯡ ꯅꯥꯏꯟ ꯅꯥꯏꯟꯗ ꯆꯠꯀꯅꯤ
ꯑꯣ ꯐꯩꯌꯦꯅꯦ ꯄꯨꯡ ꯀꯌꯥ ꯐꯥꯎ ꯑꯣꯏꯕ꯭ꯔꯥ ꯅꯣꯏꯒꯤ ꯊꯕꯛꯇꯤ
ꯀꯔꯤꯕ
ꯅꯣꯏꯒꯤ ꯊꯕꯛꯇꯤ ꯄꯨꯡ ꯀꯌꯥꯐꯥꯎ ꯑꯣꯏꯕ꯭ꯔꯕ
ꯅꯥꯏꯟ ꯊꯥꯔꯇꯤ ꯇꯨ ꯁꯤꯛꯁ ꯊꯥꯔꯇꯤ ꯑꯣꯏꯌꯦ ꯑꯩꯒꯤꯗꯤ
ꯑꯣ
ꯅꯪꯒꯤꯗꯤ
ꯑꯩꯒꯤꯗꯤ
ꯅꯥꯏꯟ ꯑꯋꯥꯔꯁꯅꯦ ꯑꯩꯈꯣꯏ ꯅꯥꯏꯟ ꯑꯋꯥꯔꯁꯇ ꯑ ꯋꯥꯟ ꯑꯥꯋꯔ ꯕ꯭ꯔꯦꯛ ꯂꯩꯕꯀꯣ
ꯑꯥ
ꯊꯕꯛꯀꯤ ꯇꯥꯏꯃꯤꯡꯗꯣ ꯅꯥꯏꯟ ꯑꯋꯥꯔ ꯁꯨꯕꯅꯦꯕ ꯑꯗꯨꯗ ꯋꯥꯟ ꯑꯋꯥꯔ ꯕ꯭ꯔꯦꯛ ꯂꯩ ꯅꯣꯏꯗꯤ ꯁꯤꯛꯁ ꯑꯥꯋꯥꯔꯁ ꯈꯛꯇꯔꯥ
ꯎꯨꯝ ꯍꯨꯝ ꯑꯩꯒꯤꯁꯨ ꯑꯦꯠ ꯑꯥꯋꯔꯁꯅꯦ ꯑꯣꯄꯤꯗꯤ ꯑꯣꯏꯕꯒꯤꯀꯣ
ꯍꯣꯏ
ꯋꯥꯔꯥꯗꯇ ꯑꯣꯏꯔꯗꯤ ꯀꯩꯅꯣꯗ ꯁꯤꯛꯁ ꯑꯋꯥꯔꯁꯅꯦ ꯑꯗꯣ ꯆꯞ ꯃꯥꯟꯅꯩꯗꯥ
ꯕ꯭ꯔꯦꯛ ꯂꯩꯕ꯭ꯔꯥ ꯂꯩꯇ꯭ꯔꯦ ꯅꯣꯏꯒꯤ
ꯑꯩꯈꯣꯏ ꯕ꯭ꯔꯦꯛ ꯑ ꯊꯥꯔꯇꯤ ꯃꯤꯅꯤꯠ ꯀꯨꯝꯕꯗꯤ ꯂꯩꯌꯦ ꯑꯗꯨꯝ ꯀꯦꯟꯇꯤꯟꯗ ꯆꯥꯛ ꯆꯥꯕ ꯆꯠꯄꯀꯣ ꯎꯝ ꯇꯥꯏꯃꯤꯡꯗꯤ ꯐꯤꯛꯁ ꯂꯩꯇꯦ ꯊꯥꯔꯇꯤ ꯍꯦꯟꯅ ꯄꯥꯏꯕ ꯃꯤꯁꯨ ꯂꯩ ꯃꯤ ꯃꯤꯗ ꯄꯨꯜꯂꯦ ꯑꯗꯣ ꯊꯥꯔꯇꯤ ꯃꯤꯅꯤꯠꯁꯇꯤ ꯍꯥꯏꯕꯅꯦ ꯑꯗꯣ
ꯍꯣꯏ
ꯁꯤꯅꯤꯌ꯭ꯥꯔꯁꯤꯡꯗꯤ ꯊꯥ ꯊꯥꯔꯇꯤ ꯃꯤꯅꯤꯠꯁ ꯍꯦꯟꯅ ꯄꯥꯏꯌꯦꯗ ꯃꯣꯏꯗꯤ ꯃꯇꯝꯗꯣ
ꯍꯣꯏ ꯍꯣꯏ
ꯅꯣꯏ ꯊꯕꯛꯇꯤ ꯅꯨꯡꯉꯥꯏꯕ꯭ꯔꯣ ꯀꯃꯥꯏ ꯇꯧꯒꯦ
ꯍꯣꯏ ꯊꯕꯛꯄꯨꯗꯤ ꯑꯗꯨꯝ ꯅꯨꯡꯉꯥꯏꯗꯤ ꯅꯨꯡꯉꯥꯏꯌꯦꯗ ꯅꯨꯡꯗꯥꯡꯗ ꯇꯧꯋꯦ ꯍꯥꯏꯕ ꯋꯥꯅꯦꯕꯀꯣ ꯊꯕꯛꯇꯤ ꯑꯗꯨꯝ ꯅꯨꯡꯉꯥꯏꯌꯦ
ꯑꯠꯆꯥ ꯇꯨꯝꯕꯗꯤ ꯁꯨꯡꯌꯥ ꯌꯥꯗꯕ꯭ꯔꯥ
ꯀꯔꯤ ꯍꯥꯏꯕ
ꯉꯥꯏꯍꯥꯛ ꯎꯏꯕꯗꯤ ꯌꯥꯕ꯭ꯔꯣ
ꯍꯣꯏ
ꯐꯅꯤ ꯚꯤꯗꯤꯌꯣꯗ ꯃꯌꯥꯝ ꯂꯩꯗꯨꯗꯤ ꯎꯏꯔꯒ ꯂꯩꯔꯒ ꯑꯥ ꯇꯤꯝꯂꯤꯗꯔ ꯂꯥꯛꯑꯒ ꯄ꯭ꯔꯊꯅ ꯇꯧꯕ ꯁꯥꯕꯒꯨꯝꯕ
ꯍꯤ ꯍꯣꯏ
ꯖꯥꯠ ꯖꯥꯠ ꯂꯩꯗ
ꯊꯕꯛꯄꯨꯗꯤ ꯅꯨꯡꯗꯤ ꯅꯨꯡꯉꯥꯏ ꯑꯗꯨꯏꯁꯨ ꯅꯨꯡꯗꯥꯡꯗ ꯇꯧꯕꯅꯤꯅ ꯈꯤꯇꯪꯗꯤ ꯋꯥꯗꯤ ꯋꯥꯕꯒꯨꯝ ꯇꯧꯋꯦ ꯑꯗꯨꯏꯁꯨ
ꯊꯥꯒꯤꯀꯣ
ꯍꯣꯏ
ꯑꯩꯈꯣꯏꯗꯤ ꯎꯏꯕ ꯁꯨꯡꯌꯥ ꯌꯥꯗꯦ ꯎꯏꯔꯗꯤꯅꯦ ꯍꯣꯏ ꯑꯥ ꯀꯩꯅꯣꯅꯦ ꯎꯝ ꯁꯤ ꯌꯥꯏꯗꯤ ꯍꯥꯏꯗꯣꯏꯔꯥ ꯊꯝꯃꯒ ꯐꯣꯇꯣ ꯂꯣꯟꯅ ꯊꯥꯔꯒ ꯑꯥ ꯊꯥꯏꯌꯦꯕꯀꯣ
ꯍꯣꯏ
ꯎꯏꯕ ꯁꯨꯡꯌꯥ ꯌꯥꯗꯦ ꯑꯩꯈꯣꯏꯒꯤ ꯊꯕꯛꯁꯦ
ꯑꯣ
ꯀꯨꯀꯔ ꯀꯔꯤ ꯀꯥꯝꯕ꯭ꯔꯣ ꯅꯣꯏꯗꯤ
ꯀꯔꯤ ꯍꯥꯏꯕ
ꯀꯨꯀꯔꯗꯣ ꯆꯥꯛ ꯀꯥꯝꯃꯤꯔꯣ ꯀꯔꯤ ꯀꯥꯝꯃꯤꯅꯣ
ꯍꯣꯏ ꯍꯣꯏ ꯆꯥꯛ ꯀꯝꯕꯅꯦ
ꯎꯝ ꯁꯣꯏꯔꯣꯏ ꯀꯥꯔꯗꯤ ꯅꯪ
ꯍꯣꯏ ꯍꯣꯏ ꯉꯥꯏꯈꯣ ꯑꯃꯨꯔꯛꯀꯣ
ꯎꯝ ꯎꯝ ꯀꯥꯏꯗꯦ ꯀꯥꯏꯗꯦ
ꯀꯥꯎꯕꯅꯤꯅꯦ ꯃꯨꯊꯠ
ꯑꯩꯗꯤ ꯇꯥꯏꯌꯦ ꯑꯗꯨ ꯀꯤꯅꯣ ꯊꯝꯕ ꯀꯟꯕ ꯀꯥꯟꯗ ꯈꯟꯕ ꯑꯩꯅ
ꯑꯣ ꯆꯥꯛꯄꯤꯔ‌ꯦ ꯑꯩ ꯑꯩ ꯀꯥꯎꯊꯣꯛꯄ ꯉꯁꯥꯏ ꯑꯌꯨꯛ ꯍꯧꯒꯠꯂꯒ ꯗꯨꯝ ꯆꯥꯛ ꯊꯣꯡꯕꯤꯕꯅꯤꯗ ꯏꯆꯦ ꯈꯣꯏꯁꯨ ꯊꯕꯛ ꯆꯠꯈ꯭ꯔꯝꯅꯤꯅ ꯀꯣ
ꯎꯝ ꯒ꯭ꯌꯥꯟ ꯇꯥꯏꯗ ꯉꯁꯤ ꯊꯕꯛ ꯆꯠꯇꯣꯏꯔꯣ ꯁꯨꯇꯤ ꯅꯠꯇꯦꯀꯣ
ꯍꯣꯏ ꯅꯨꯡꯗꯥꯡ ꯋꯥꯏꯔꯝꯗ ꯆꯠꯀꯅꯤ ꯉꯁꯤ ꯅꯨꯡꯊꯤꯟꯗ ꯆꯠꯄ ꯌꯥꯏ ꯈꯤꯇꯪ ꯉꯟꯅ ꯁꯤꯗꯤ ꯈꯪꯗꯦ
ꯑꯣ
ꯊꯟꯗ ꯂꯩ ꯂꯩꯅꯤꯅ ꯑꯗꯨꯝ ꯆꯥꯛ ꯊꯣꯡꯕꯤꯕꯅꯤꯗ ꯍꯣꯔꯦꯟ ꯃꯣꯏ ꯂꯥꯛꯑꯒ ꯆꯥꯛ ꯁꯦ ꯌꯥꯅꯤꯉꯥꯏ ꯀꯣ
ꯈꯣꯏꯒꯤ ꯍꯣꯁꯄꯤꯇꯥꯜ ꯗ ꯅꯨꯄꯤ ꯑꯃꯥꯗꯨ
ꯍꯣꯏ
ꯅꯣꯏ ꯒꯨꯝꯅ ꯊꯕꯛ ꯇꯧꯕ ꯑꯣꯏꯗꯣꯏꯅꯦ ꯑꯗꯨꯗ ꯑꯈꯣꯏ ꯍꯣꯁꯄꯤꯇꯥꯜ ꯒꯤꯁꯨ ꯂꯩꯗꯅ ꯀꯣꯜ ꯁꯦꯟꯇꯔ ꯍꯦꯜ ꯁꯥꯔꯚꯤꯁ ꯑꯗꯣ ꯃꯣꯏꯗꯣ ꯑꯦꯄꯣꯏꯃꯦꯟ ꯂꯧꯕꯗꯣ ꯈꯤꯇꯪ ꯁꯣꯏꯕ ꯃꯥꯜꯂꯦꯕꯀꯣ
ꯑꯣ
ꯏꯁꯧꯗꯤ ꯂꯣꯏꯔꯦ ꯂꯣꯏꯔꯦ ꯃꯥꯒꯤ ꯉꯁꯥꯏꯗꯒꯤ ꯉꯥꯏꯕ ꯀꯨꯏꯌꯦ ꯃꯥꯒꯤ ꯑꯦꯄꯣꯏꯃꯦꯟꯗꯣ ꯄꯨꯡ ꯑꯅꯤꯅꯦ ꯍꯥꯏꯌꯨ ꯄꯨꯡ ꯃꯔꯤꯕꯨꯗꯤ ꯇꯥꯈ꯭ꯔꯕ ꯃꯥ ꯉꯥꯏꯕꯁꯦ ꯑꯣꯜꯃꯣꯁ ꯊ꯭ꯔꯤ ꯑꯋꯥꯔꯁ ꯀꯨꯝꯕ ꯑꯣꯏꯈ꯭ꯔꯦ ꯕꯀꯣ
ꯍꯣꯏ
ꯑꯗꯨꯒ ꯃꯥꯅ ꯏꯁꯧ ꯂꯥꯡꯕꯗꯨ ꯂꯣꯏꯔꯦ ꯂꯣꯏꯔꯦ ꯂꯣꯏꯔꯦ ꯑꯩꯒꯤ ꯄꯨꯡ ꯃꯉꯥꯗꯣ ꯃꯤꯇꯤꯡ ꯏꯟꯇꯔꯅꯦꯁꯅꯦꯜꯒꯤ ꯂꯩꯌꯦꯅ ꯃꯥ ꯉꯁꯥꯏꯗꯒꯤ ꯏꯁꯧ ꯂꯥꯡꯕꯗꯣ ꯗꯣꯛꯇꯔꯗ ꯍꯦꯛ ꯆꯪꯉꯒ ꯑꯃꯨꯛꯀ ꯃꯇꯥꯎꯁꯦ ꯏꯁꯧ ꯂꯥꯡꯕ ꯃꯤ ꯍꯥꯏꯁꯦ ꯌꯥꯄꯣꯠ ꯅꯠꯇꯦ ꯏꯁꯣꯔꯅꯁꯨ ꯃꯥꯒꯤ ꯑꯦꯄꯣꯏꯃꯦꯟ ꯒꯤ ꯑꯩꯈꯣꯏꯒꯤ ꯃꯦꯛꯁ ꯑꯥꯏ ꯗꯤ ꯂꯩꯌꯦꯕꯀꯣ
ꯍꯣꯏ
ꯑꯥꯏꯗꯤ ꯂꯩ ꯗꯣꯛꯇꯔꯁꯤꯁꯨ ꯃꯅꯤꯄꯨꯔ ꯑꯃ ꯑꯣꯏꯔꯗꯤ ꯑꯗꯨꯝ ꯌꯦꯡꯈ꯭ꯔꯅꯤꯅꯦ
ꯎꯝ
ꯑꯗꯣ ꯍꯦꯛ ꯌꯦꯡꯉꯒ ꯃꯥꯒꯤ ꯂꯦꯞꯇꯣꯞꯁꯤꯗ ꯑꯦꯄꯣꯏꯟꯃꯦꯟꯗꯣ ꯃꯃꯤꯡ ꯊꯣꯛꯇ꯭ꯔ ꯃꯥꯜꯂꯦ ꯌꯦꯡꯉꯣ ꯌꯥꯗ꯭ꯔꯕ ꯗꯣꯛꯇꯔꯁꯤꯅ
ꯍꯣꯏ
ꯋꯥꯅ ꯃꯤꯁꯦ ꯉꯥꯏꯔꯕꯅꯦꯀꯣ ꯑꯗꯨꯒ ꯄꯩꯁꯥꯁꯨ ꯄꯤꯈ꯭ꯔꯕꯅꯦ ꯑꯦꯄꯣꯏꯟꯃꯦꯟꯒꯤ ꯂꯤꯁꯤꯡ ꯑꯅꯤ ꯑꯗꯨꯒ ꯂꯥꯁꯇ ꯃꯣꯏꯅ ꯂꯥꯛꯑꯒ ꯑꯩꯈꯣꯏ ꯍꯣꯁꯄꯤꯇꯥꯜꯗ ꯑꯦꯄꯣꯏꯟꯃꯦꯟ ꯂꯧꯕ ꯅꯠꯇꯕ ꯑꯥ ꯀꯣꯜ ꯁꯦꯜꯇꯔꯗꯒꯤ ꯍꯦꯜ ꯗꯦꯛꯁꯇꯒꯤ ꯂꯥꯎꯕꯒꯤꯀꯣ
ꯍꯣꯏ ꯍꯣꯏ
ꯃꯥꯅ ꯅꯝꯕꯔꯗꯣ ꯈꯤꯇꯪ ꯁꯣꯏꯈ꯭ꯔꯦꯕ ꯅꯝꯕꯔ ꯑꯩꯈꯣꯏꯒꯤ ꯍꯣꯁꯄꯤꯇꯥꯜꯒꯤ ꯅꯝꯕꯔꯗꯨ ꯂꯧꯔꯝꯗ꯭ꯔꯒ
ꯑꯣ
ꯑꯗꯨꯒꯤꯅꯦꯕ ꯑꯩꯈꯣꯏ ꯗꯣꯛꯇꯔꯗ ꯑꯦꯄꯣꯏꯟꯃꯦꯟ ꯊꯣꯛꯇꯕ ꯑꯗꯨꯒ ꯃꯥꯅ ꯀꯅꯥꯗ ꯇꯥꯏꯅꯕ꯭ꯔꯥ ꯑꯩꯒꯤ ꯄ꯭ꯔꯣꯕ꯭ꯂꯦꯝ ꯅꯠꯇꯦ ꯑꯩꯈꯣꯏꯒꯤ ꯑ ꯑꯩꯈꯣꯏꯒꯤ ꯋꯥꯔꯠꯇ ꯂꯩꯕ ꯑꯣ ꯄꯤ ꯗꯤ ꯅꯨꯄꯥꯗ ꯇꯥꯏꯅꯕ ꯋꯥꯅꯦ ꯑꯩꯒꯤ ꯄ꯭ꯔꯣꯕ꯭ꯂꯦꯝ ꯅꯠ ꯇꯦ ꯅꯣꯏꯒꯤ ꯄ꯭ꯔꯣꯕ꯭ꯂꯦꯝ ꯅꯣꯏ ꯅ ꯑꯣꯏꯅ ꯄ꯭ꯔꯣꯕ꯭ꯂꯦꯝ ꯁ꯭ꯂꯣꯚ ꯇꯧꯑꯣꯌꯦ ꯑꯗꯨ ꯅꯨꯄꯥꯥꯁꯤꯅ ꯑꯣꯞꯁꯟ ꯂꯩꯇ꯭ꯔꯕ ꯃꯥꯅ ꯑꯥꯗꯒꯤ ꯑꯦꯄꯣꯏꯟꯃꯦꯟ ꯂꯧꯔꯒ ꯑꯩꯉꯣꯟꯗ ꯑꯣꯏꯅ ꯏꯁꯧ ꯂꯥꯡꯉꯦ ꯀꯔꯤꯅꯣ ꯑꯩꯒꯤ ꯁꯤ ꯁꯤ ꯀꯔꯤ ꯑꯩꯒꯤ ꯏꯔꯥꯟ ꯀꯔꯤꯅꯣ
ꯍꯥꯅꯨꯕꯤ ꯑꯣꯏꯔꯁꯨꯀꯣ ꯎꯝ ꯂꯥꯏꯔꯤꯛ ꯍꯩꯕ ꯃꯤꯗꯤ ꯑꯣꯏꯕꯒꯤ ꯀꫭ ꯖꯤꯟꯁꯅꯤ ꯀꯣ ꯍꯥꯄꯄꯤꯁꯦ
ꯎꯝ
ꯆꯍꯤ ꯃꯁꯛꯇꯣ ꯌꯦꯡꯕꯗ ꯁꯤꯛꯁꯇꯤ ꯐꯥꯏꯚ ꯀꯨꯝꯕ ꯑꯣꯏꯈ꯭ꯔꯦ ꯖꯤꯟꯁꯅꯦꯀꯣ ꯑꯅꯤꯃꯛ ꯍꯥꯞꯄꯤꯁꯦ ꯃꯤꯗꯤ
ꯍꯣꯏ ꯃꯌꯥꯡꯔꯥ
ꯃꯌꯥꯡꯅꯦ ꯌꯦꯡꯉꯣ ꯑꯩꯈꯣꯏ ꯏꯃꯥꯅ ꯖꯤꯟꯁ ꯍꯥꯞꯄꯣ ꯌꯥꯔꯣꯏꯅꯦ ꯅꯪ ꯅꯪꯒꯤ ꯏꯃꯥꯅꯁꯨ ꯍꯥꯞꯄꯣ ꯌꯥꯔꯣꯏꯅꯦ
ꯍꯣꯏ
ꯍꯥꯏ ꯍꯥꯏꯗꯤ ꯅꯣꯏ ꯃꯥꯈꯣꯏꯗꯤ ꯍꯥꯞꯄ ꯌꯥꯔꯤꯑꯕ ꯑꯉꯥꯡꯅꯦꯕ
ꯎꯝ
ꯑꯗꯣ ꯍꯥꯞꯄꯣ ꯌꯥꯔꯦꯕ ꯑꯩꯈꯣꯏꯒꯤ ꯑꯩꯈꯣꯏꯒꯤ ꯃꯤꯗꯤ ꯅꯠꯇ꯭ꯔꯥ
ꯍꯣꯏ ꯍꯣꯏ ꯃꯌꯥꯡꯁꯤꯡꯗꯤ ꯂꯥꯏꯔꯤꯛ ꯍꯩꯕ ꯃꯤꯗꯤ ꯎꯝ
ꯀꯥꯞꯇꯦꯍꯦ ꯅꯩꯌꯦ ꯌꯥꯝꯅ
ꯑꫭ ꯅꯨꯞ ꯑꯅꯤꯔꯣ ꯍꯥꯏꯁꯦ ꯅꯨꯄꯤ
ꯑꯍꯣꯏ ꯑꯃꯅ ꯎꯝ ꯑꯃꯅ ꯅꯥꯕ ꯑꯃꯅ ꯃꯃꯥꯟꯅꯕꯤ ꯑꯣꯏꯗꯣꯏꯕ ꯃꯆꯤꯟ ꯃꯅꯥꯎ ꯃꯥꯜꯂꯦꯗ ꯃꯁꯛꯇꯣ ꯃꯥꯟꯅꯩꯗ ꯑꯗꯨꯝ
ꯍꯣꯏ
ꯆꯤꯠꯆꯦꯒ ꯑꯩꯒꯨꯝꯕ ꯑꯣꯏꯔꯝꯕꯁꯨ ꯌꯥꯏꯌꯦꯕ ꯑꯗꯨꯝ ꯈꯔ ꯌꯥꯝ ꯃꯁꯛꯇꯣ ꯇꯣꯉꯥꯟ ꯏꯇꯨꯝ ꯇꯣꯉꯥꯟꯕ ꯅꯠꯇꯦ ꯏꯪꯂꯤꯁꯀꯁꯨ ꯉꯥꯡꯊꯌꯦ ꯀꯣ ꯍꯥꯅꯨꯕꯤ ꯑꯣꯏꯔꯁꯨ ꯑꯗꯨꯒ ꯗꯥꯏꯔꯦꯛ ꯑꯈꯣꯏ ꯃꯦꯛꯁꯀꯤ ꯍꯣꯁꯄꯤꯇꯥꯜꯒꯤ ꯐꯣꯟ ꯅꯝꯕꯔ ꯂꯧꯔꯣ ꯀꯝꯄ꯭ꯂꯦꯟꯁꯨ ꯗꯥꯏꯔꯦꯛ ꯇꯧꯋꯤ ꯀꯩꯅꯣ ꯉꯥꯏꯕ ꯀꯨꯏꯃꯜꯂꯦꯅ
ꯍꯣꯏ
ꯑꯗꯨꯃꯥꯏꯅ ꯃꯥꯅ ꯀꯝꯄ꯭ꯂꯦꯟ ꯌꯥꯝ ꯇꯧꯕꯒꯤꯁꯨ ꯃꯥꯜꯂꯦꯕ ꯗꯣꯛꯇꯔꯅ ꯌꯦꯡꯕꯤꯗꯕꯗꯣ ꯆꯞ ꯆꯥꯅ ꯃꯥꯒꯤ ꯑꯥꯏꯗꯤ ꯌꯧꯗꯕꯤꯒꯤꯀꯣ
ꯍꯣꯏ
ꯑꯗꯣ ꯅꯨꯗꯤ ꯅꯨꯡꯉꯥꯏꯇꯦ ꯑꯗꯣ ꯌꯦꯡꯗꯕꯅꯦ ꯄꯨꯡ ꯑꯍꯨꯝ ꯍꯦꯟꯅ ꯉꯥꯏꯔꯒ ꯑꯗꯣ ꯃꯣꯏꯅꯤꯁꯨ ꯗꯥꯏꯔꯦꯛ ꯍꯦꯜꯗꯦꯛꯁ ꯀꯝꯄ꯭ꯂꯦꯟ ꯇꯧꯋꯦꯕ
ꯎꯝ
ꯀꯝꯄ꯭ꯂꯦꯟ ꯍꯟꯖꯤꯟ ꯍꯟꯖꯤꯟ ꯇꯧꯕꯒꯤ ꯎꯝ ꯗꯥꯏꯔꯦꯛ ꯂꯥꯛꯑꯦ ꯀꯝꯄ꯭ꯂꯦꯟꯒꯤ ꯁꯣꯐ ꯇꯧꯕ ꯈꯣꯏ ꯀꯔꯤ ꯇꯧꯕꯩ ꯒꯤꯅꯣ ꯃꯥꯅ ꯀꯝꯄ꯭ꯂꯦꯟ ꯇꯧꯕꯅꯣꯅ ꯗꯥꯏꯔꯦꯛ ꯂꯥꯛꯑꯦ ꯑꯗꯣ ꯑꯩꯈꯣꯏꯁꯨ ꯀꯔꯤ ꯍꯥꯏꯅꯤ ꯑꯩꯈꯣꯏꯒꯤ ꯄ꯭ꯔꯣꯕ꯭ꯂꯦꯝ ꯅꯠꯇꯦ ꯗꯣꯛꯇꯔꯒꯤ ꯄ꯭ꯔꯣꯕ꯭ꯂꯦꯝꯅꯦ ꯍꯥꯏꯗꯅ
ꯍꯣꯏ ꯑꯗꯨ ꯂꯥꯁꯇ ꯃꯣꯏꯅꯁꯨ ꯁꯣꯏꯔꯝꯃꯦꯗ ꯀꯣ ꯀ꯭ꯔꯁꯇꯝꯃꯔ ꯈꯣꯏꯅ
ꯑꯩꯏꯁꯨ ꯋꯥꯅ ꯂꯥꯡꯉ ꯂꯥꯡꯉ ꯂꯥ ꯑꯥ ꯀꯥꯗꯥꯏꯗꯅꯣ ꯆꯠ ꯆꯠꯄꯗꯒꯤ ꯎꯗ꯭ꯔꯦ
ꯑꯥ
ꯁꯥꯎꯅꯤꯡꯃꯟꯕꯒꯤ ꯍꯜꯂꯛꯇꯕ꯭ꯔꯥ ꯈꯪꯗꯦ ꯀꯝꯄ꯭ꯂꯦꯟ ꯍꯟꯖꯤꯟ ꯍꯟꯖꯤꯟ ꯊꯥꯔꯛꯄꯒꯤ ꯀꯝꯄ꯭ꯂꯦꯟ ꯑꯗꯣ ꯑꯍꯨꯝꯔꯛ ꯂꯥꯛꯄꯅꯤꯗ
ꯑꯣ
ꯐꯥꯔꯁꯇꯅ ꯗꯣꯛꯇꯔ ꯗꯤꯜꯂꯦ ꯇꯧꯋꯦꯒꯤ ꯀꯝꯄ꯭ꯂꯦꯟ ꯇꯧꯔꯦ
ꯍꯣꯏ
ꯑꯃꯨꯛꯀ ꯂꯥꯛꯑꯦ ꯀꯔꯤ ꯇꯧꯕꯒꯤꯅꯣ ꯀꯔꯤ ꯗꯤꯂꯦ ꯇꯧꯔꯒꯦꯅ ꯂꯥꯛꯑꯦ ꯑꯗꯨꯒ ꯂꯥꯁꯇ ꯑꯃꯨꯛꯀ ꯔꯦꯖꯤꯁꯇ꯭ꯔꯦꯁꯟꯗꯣ ꯌꯥꯔꯝꯗ꯭ꯔꯦ ꯃꯥꯒꯤ ꯅꯝꯕꯔꯗꯣ ꯑꯩꯈꯣꯏ ꯍꯣꯁꯄꯤꯇꯥꯜꯒꯤ ꯑꯦꯁꯄꯤꯁꯇꯤ ꯌꯥꯎꯗꯕꯒꯤ ꯑꯗꯨꯒꯤ ꯀꯣ ꯑꯁ ꯑꯩꯉꯣꯟꯗꯁꯨ
ꯀꯔꯤ ꯍꯥꯏꯕ ꯍꯜꯂꯣ ꯍꯜꯂꯣ ꯍꯜꯂꯣ
ꯑꯣ ꯇꯥꯏꯌꯦ ꯇꯥꯗꯕ꯭ꯔꯣ
ꯍꯣꯏ ꯉꯁꯥꯏꯒꯤꯗꯣ ꯇꯥꯗꯕ ꯀꯔꯤ ꯍꯥꯏꯕ
ꯀꯥꯎꯈ꯭ꯔꯦꯅꯦ
ꯇꯥꯕ꯭ꯔꯣ ꯇꯥꯕ꯭ꯔꯣ ꯇꯧꯔꯤꯉꯩꯗ ꯇꯣꯛꯄꯤꯁꯦ ꯃꯥꯡꯉꯦ
ꯅꯦꯠꯋꯔꯛ ꯏꯁꯨ ꯂꯩꯕ ꯃꯥꯜꯂꯦꯀꯣ ꯅꯦꯠꯋꯔꯛꯅꯔ ꯑꯩꯅ ꯗꯣ ꯇꯥꯗ꯭ꯔꯕꯅꯦ ꯎꯝ
ꯇꯧꯋꯦ ꯅꯦꯠꯋꯔꯛ ꯅꯨꯡꯉꯥꯏꯇꯕ ꯃꯥꯜꯂꯦ ꯄꯥꯗꯕꯤ ꯇꯧꯋꯦ ꯑꯩꯁꯨ
ꯅꯪꯒꯤꯗꯤ ꯄꯨꯡ ꯀꯌꯥꯗ ꯆꯠꯀꯦ ꯍꯥꯏꯕ
ꯅꯥꯏꯟꯊꯥꯔꯇꯤ ꯅꯥꯏꯟ ꯊꯥꯔꯇꯤ ꯇꯨ ꯁꯤꯛꯁ ꯊꯥꯔꯇꯤ ꯎꯝ ꯇꯦꯟ ꯁꯦꯡꯗꯤ ꯇꯦꯟꯅꯦ ꯂꯣꯛꯏꯟꯗꯣ ꯗ꯭ꯔꯦꯁꯤꯡ ꯆꯦꯟꯖ ꯇꯧꯕ ꯑꯗꯨ ꯕꯦꯁꯃꯦꯟ ꯆꯠꯄꯗ ꯊꯥꯔꯇꯤ ꯃꯤꯅꯤꯠꯁꯇꯤ ꯄꯥꯏꯌꯦꯅꯦ
ꯎꯝ ꯗꯨꯝ ꯅꯨꯡꯗꯤ ꯅꯨꯡꯉꯥꯏꯕ꯭ꯔꯥ ꯊꯕꯛꯇꯤ ꯀꯃꯥꯏꯟ ꯇꯧꯒꯦ
ꯅꯨꯡꯉꯥꯏꯌꯦ ꯍꯟꯗꯛꯀꯤꯗꯤ ꯇꯦꯟꯁꯟ ꯂꯩꯇꯦ ꯊꯕꯛ ꯌꯥꯝ ꯀꯣꯝꯃꯦ ꯍꯣꯏ ꯑꯣ ꯄꯤ ꯗꯤ ꯃꯇꯝꯕꯨꯗꯤ ꯄꯦꯁꯦꯟ ꯌꯥꯝꯕꯒꯤ ꯈꯔꯕꯨꯗꯤ ꯂꯩꯌꯦ ꯑꯗꯨ ꯑꯣꯏꯔꯁꯨ ꯊꯥꯏꯅ ꯑꯩꯅ ꯂꯥꯁ ꯃꯟ ꯇꯧꯔꯝꯕꯒ ꯄꯥꯔꯗꯤ